ꯍꯜꯂꯣ ꯍꯜꯂꯣ ꯇꯥꯕꯔꯣ ꯇꯥꯗꯔꯣ
ꯍꯜꯂꯣ
ꯇꯥꯌꯦ ꯇꯥꯌꯦ ꯍꯥꯏꯔꯛꯑꯣ ꯇꯥꯗ꯭ꯔꯣ
ꯍꯂꯣ
ꯇꯥꯏꯌꯦ
ꯐꯖꯅ
ꯎꯝ ꯇꯥꯔꯦ ꯇꯥꯔꯦ
ꯀꯩ ꯇꯧꯔꯝꯃꯤꯅꯣ
ꯂꯥꯏꯔꯤꯛ ꯄꯥꯥꯔꯝꯃꯤꯕ ꯑꯦꯗꯚꯥꯟꯁ ꯀꯣꯄꯔꯦꯠ ꯑꯦꯀꯥꯎꯟꯇꯤꯡ
ꯑꯦꯗꯚꯥꯟꯁ ꯀꯣꯔꯄꯔꯦꯠ ꯑꯦꯀꯥꯎꯟꯇꯤꯡꯗ ꯀꯌꯥꯝ ꯄꯥꯔꯕ ꯀꯩ ꯌꯨꯅꯤꯠ ꯄꯥꯏꯅꯣ ꯍꯥꯏꯁꯦ
ꯌꯨꯅꯤꯠ ꯅꯝꯕꯔ ꯐꯣꯔ
ꯌꯨꯅꯤꯠ ꯅꯝꯕꯔ ꯐꯣꯔ ꯑꯣꯈꯦ ꯌꯨꯅꯤꯠ ꯐꯣꯔ ꯀꯌꯥꯝꯁꯥꯡꯒꯦ
ꯑꯣ
ꯌꯨꯅꯤꯠ ꯐꯣꯔ ꯀꯌꯥꯝ ꯁꯥꯡꯒꯦ
ꯁꯥꯡꯗꯦꯗ ꯇꯦꯟꯕꯅꯤꯥ ꯇꯥꯏꯞꯁ ꯑꯣꯐ ꯑꯃꯜꯒꯃꯦꯁꯜꯒ ꯂꯤꯀꯌ꯭ꯨ ꯗꯦꯁꯜ ꯚꯦꯔꯦꯁꯜ ꯑꯣꯐ ꯄꯔꯁꯦꯁ ꯀꯟꯁꯤꯗꯔꯦꯁꯜꯒ ꯑꯅꯤꯗꯣ ꯈꯛꯇꯅꯤ
ꯑꯣꯀꯦ ꯎꯝ ꯂꯥꯁꯀꯤ ꯃꯦꯝ ꯃꯦꯝꯅ ꯀꯣꯏꯁꯟ ꯑꯃ ꯑꯁꯥꯏꯟꯃꯦꯟꯒꯤꯗꯨ ꯁꯦꯝꯃꯕꯣ
ꯍ ꯑꯗꯣ ꯑꯩꯈꯣꯏ ꯅꯍꯥꯟꯒꯤꯗꯣ ꯑꯗꯨꯝ ꯌꯥꯔꯦ ꯑꯗꯨꯝ
ꯑꯗꯨꯒ ꯑꯃ ꯇꯥꯏꯞꯁ ꯑꯣꯐ ꯑꯦꯀꯥꯎꯟꯇꯤꯡ ꯍꯥꯏꯕ꯭ꯔꯥ ꯑꯃꯁꯨ ꯌꯥꯎꯕ ꯃꯥꯜꯂꯦꯅꯦ
ꯑ ꯍ ꯇꯥꯏꯞꯁ ꯑꯣꯐ ꯑꯃꯥꯜꯒꯃꯦꯁꯜ ꯆꯥꯅꯕ ꯑꯦꯀꯥꯎꯟꯇꯤ ꯀꯩꯗꯧꯔꯤ
ꯀꯩꯖꯥꯡ ꯆꯥꯕ
ꯌꯦꯟ ꯊꯣꯡꯉꯥ ꯆꯥꯏꯌꯦ
ꯀꯅꯥꯅ ꯊꯣꯡꯉꯤꯅꯣ
ꯅꯣꯏ ꯀꯩꯆꯥꯔꯒꯦ
ꯑꯩꯈꯣꯏꯗꯤ ꯍꯋꯥꯏ ꯊꯣꯡꯉꯦ ꯅꯠꯇꯦ ꯅꯠꯇꯦ ꯎꯝ ꯆꯋꯥꯏ ꯊꯣꯡꯉꯦ ꯑꯗꯨꯒ ꯆꯝꯐꯨꯠ ꯑꯃꯒ ꯊꯣꯡꯉꯦ
ꯍꯝ ꯍ ꯑꯩꯈꯣꯏꯒꯤ ꯑꯩꯅ ꯊꯣꯡꯉꯦ ꯍꯣꯏꯅ ꯀꯩ ꯆꯥꯗꯅꯣ
ꯍꯝ
ꯍꫭꯔꯦꯟ ꯀꯩ ꯏꯟꯖꯥꯡ ꯆꯥꯗꯨꯅꫭ
ꯍꫭꯔꯦꯟꯗꯤ ꯎꯝ ꯌꯦꯔꯨꯝ ꯊꫭ ꯊꯣꯡꯕ ꯇꯥꯏ
ꯎꯝ ꯌꯦꯔꯨꯝ ꯅꯪ ꯀꯩ ꯂꯝꯗꯩꯅꯣ ꯀꯩ ꯂꯝꯖꯥ ꯅꯣ